ꯊꯗꯌꯥ ꯑꯦ ꯀꯥꯎꯈ꯭ꯔꯦꯅꯤ ꯃꯤꯡ ꯀꯥꯎꯗ
ꯀꯣ ꯇ ꯍꯧꯒꯦ ꯍꯥꯏꯗꯤꯠ ꯇꯦꯛꯁ ꯍꯥꯟꯅꯧ ꯇꯧꯔꯛꯑꯒꯧ ꯇꯧꯋ
ꯑ ꯎ ꯆꯥꯛ ꯊꯣꯡꯣꯡ꯭ꯔꯦꯕ꯭ꯔꯣ
ꯑꯩꯅ ꯊꯣꯡꯗꯦ ꯀꯂꯨꯅ ꯊꯣꯡꯉꯦ
ꯁꯂꯨ ꯀꯜꯂꯨ ꯑꯦ ꯃꯣꯏꯁꯨ ꯇꯧꯔꯒ ꯂꯩꯔꯤꯕ꯭ꯔꯥ
ꯍꯧꯖꯤꯛ ꯀ ꯇꯗ ꯄ꯭ꯔꯦꯛꯇꯤꯁ ꯇꯧꯔꯤꯌꯦꯅ
ꯎꯝ
ꯑꯗꯣ ꯁꯥꯔꯁꯨ ꯀꯣꯜꯧ ꯇꯧꯔꯛꯀꯦ ꯍꯥꯏꯔꯒ ꯇꯥꯎꯗꯤ ꯇꯧꯔꯛꯑꯦ ꯑꯗꯣ ꯄꯥꯏꯈꯠꯄ ꯌꯥꯗꯕ
ꯑꯣ ꯃꯃꯤꯗ ꯍꯥꯏꯩꯈ꯭ꯔꯦ
ꯁꯃꯥꯏꯅ ꯍꯥꯏꯕ꯭ꯔꯥ ꯍ ꯆ
ꯀꯔꯤꯒꯤ ꯂꯣꯠꯂ ꯊꯝꯕ꯭ꯔꯥꯅꯣ
ꯄꯩꯁꯥ ꯊꯥꯂꯛꯀꯦ ꯍꯥꯏꯕ꯭ꯔꯥ
ꯃꯥꯇ ꯁ꯭ꯂꯨ ꯀꯩꯅ ꯅꯈꯣꯏꯗ ꯍꯍꯥꯟꯅ ꯍꯥꯏꯒꯦ ꯉꯁꯤ ꯆꯠꯅꯤꯡꯉꯥꯏ ꯑꯗꯨꯗꯒꯤ ꯃꯣꯏ ꯇꯧꯅꯤꯡꯉꯥꯏ ꯃꯥꯜꯂꯦ ꯑꯩꯅ ꯅꯪꯅꯁꯨ ꯄꯤꯈ꯭ꯔꯦ ꯈꯔꯅ ꯍꯥꯏꯕ ꯑꯗꯨꯗꯒꯤ
ꯃꯃ ꯃꯃꯤꯁꯨ ꯑꯁꯤꯦ ꯄꯥꯏꯕ ꯌꯥ ꯑꯗꯨ ꯑꯣꯏꯔꯁꯨ ꯑꯦꯁꯃꯥ ꯄꯥꯏꯕ ꯈꯪꯒꯗ꯭ꯔꯅ
ꯑꯩꯅꯁꯨ ꯍꯥꯏꯈ꯭ꯔꯦ ꯃꯥꯅ ꯇꯥꯎꯕ ꯍꯥꯏꯗꯏ ꯃꯥꯟꯗ꯭ꯔꯦꯅ ꯍꯥꯏꯌꯦ ꯍ ꯁ
ꯀꯨꯏꯅꯦꯒꯨꯝꯅ ꯐꯖꯅ ꯍꯥꯏꯔꯗꯤ ꯇꯥꯎꯕ ꯌꯥꯏꯌꯦꯦ
ꯃꯥꯁꯨ ꯇꯥꯎꯔꯒꯦ ꯍꯥꯏꯕ꯭ꯔꯣ
ꯈꯪꯗꯦ ꯖꯤ ꯖꯤꯦꯄꯨꯁꯨ ꯑꯩꯉꯣꯟꯗ ꯀꯣꯜ ꯇꯧꯋꯤ ꯅꯪ ꯉꯔꯥꯡ ꯖꯤ ꯖꯤꯦꯄꯨꯅ ꯀꯣꯜ ꯇꯧꯔꯛꯄ ꯃꯇꯝꯗ
ꯑꯣ
ꯑꯄꯥꯏ ꯍꯣꯏꯅꯤ ꯀꯣꯜ ꯇꯧꯔꯛꯄ ꯃꯇꯝꯗ ꯑꯩꯅ ꯑꯄꯥꯏꯗ ꯍꯥꯏꯕ ꯑꯗꯨꯒꯤ ꯖꯤꯖꯤꯄꯨꯁꯨ ꯇꯥꯕ ꯃꯥꯜꯂꯦ ꯑꯗꯨꯒꯤ ꯖꯤꯖꯤ ꯄꯨꯨꯏꯗꯁꯨ ꯍꯥꯏ ꯍꯥꯏꯕꯤꯌꯣꯅ ꯍꯥꯏꯕ ꯑꯗꯣ ꯅꯪꯉꯣꯟꯗ ꯀꯣꯜ ꯇꯥꯎꯧꯕ ꯃꯥꯜꯂꯦꯅ ꯔꯤ ꯄꯨꯅ
ꯑꯅ ꯃꯣꯏꯒꯤ ꯌꯨꯝꯗꯁꯨ ꯀꯣꯜ ꯗꯥꯥꯎꯇꯥꯕꯣꯟ ꯅ ꯍꯥꯏꯥꯏꯔꯥꯛ ꯂꯦꯡꯁꯤꯅꯤ ꯃꯣꯏ ꯀꯣꯜꯁꯨ ꯁꯨꯡꯇꯧ ꯇꯧꯔꯛꯇꯦꯕꯣꯕꯥ ꯋꯥ ꯍꯥꯏꯔꯛ ꯂꯥꯛꯏꯅꯤ
ꯃꯃꯤꯁꯨ ꯄꯥꯏꯕ ꯌꯥꯝꯅꯦ ꯅꯨꯃꯤꯠꯇ ꯑꯈꯣꯏꯒꯨꯝꯕ ꯁ꯭ꯂꯣꯁꯇꯥꯔꯒꯨꯝꯕꯗꯣ
ꯎꯝ ꯃꯤꯡ ꯄꯥꯟꯒꯅꯨ ꯍꯥꯏꯕ ꯅꯠꯇ꯭ꯔꯣ ꯁꯤꯗ
ꯃꯥ ꯏꯟꯗꯤ ꯍꯥꯏꯌꯦꯦ
ꯄꯥꯏꯕ ꯌꯥꯝ ꯌꯥꯝꯅꯦ ꯃꯥꯁꯣ
ꯎꯝ ꯁꯋꯁ ꯊꯔꯗꯤ ꯀꯌꯥꯃꯛ ꯇꯥꯎꯕꯒꯤ ꯐꯥꯡꯖꯥꯠꯂꯈ ꯉꯇꯥꯡ
ꯃꯥꯗꯣ ꯁꯤꯛꯁ ꯁꯚꯦꯟꯒꯨꯝꯕ ꯇꯥꯕ ꯃꯥꯂꯦ ꯃꯥꯗꯣ ꯎ ꯃꯤꯁꯨ ꯄꯩꯈꯥ ꯆꯄ ꯃꯥꯜꯂꯦ ꯃꯃꯥꯟꯅꯕꯤꯒꯤ
ꯑꯣ ꯌꯥꯝꯃꯦꯍꯦ ꯃꯥꯒꯤꯗꯤꯗꯨꯗꯤ
ꯃꯥꯗꯣ ꯅꯨꯃꯤꯠ ꯑꯃꯈꯛꯇꯪ ꯄꯥꯏꯕ ꯃꯥꯜꯂꯦ ꯑꯗ ꯃꯥꯒꯤ ꯗꯎꯁꯨ ꯌꯥꯕ ꯌꯦꯅꯦ
ꯑꯩꯒꯤꯗꯤ ꯑꯃꯨꯛꯀ ꯍꯧꯖꯤꯛ ꯅꯪꯉꯣꯟꯗ ꯀꯣꯜ ꯇꯧꯕꯗꯒꯤ ꯔꯤꯖꯦꯛ ꯑꯅꯤ ꯃꯛ ꯀꯆꯇ꯭ꯔ
ꯑꯗꯨꯒꯤꯅꯦ ꯍꯥꯟꯅ ꯍꯥꯏꯔꯒ ꯇꯥꯑꯣ ꯍꯥꯏꯕꯅꯦ ꯑꯩ ꯑꯣꯐꯂꯥꯏꯟ ꯂꯩꯕꯒꯤꯅꯦ ꯑꯗꯨꯗ
ꯗꯤꯁ ꯀꯣꯜ ꯏꯁ ꯑꯦꯟ ꯗꯦꯗ ꯑꯗꯨꯒꯨꯝꯕ ꯊꯣꯛꯄꯗꯣ
ꯎꯝ ꯃꯔꯥꯛ ꯃꯥꯛꯀ ꯑꯗꯨꯝ ꯃꯥꯏꯅ ꯇꯥꯕꯅꯦ
ꯑꯗꯨ ꯑꯣꯏꯈꯕꯤ
ꯒ꯭ꯔꯨꯞꯇ ꯂꯩꯕꯁꯤꯡꯅ ꯀꯣꯜ ꯇꯧꯔꯛꯀꯦ ꯀꯅꯥ ꯀꯅꯥꯒꯨꯝꯕ ꯐ꯭ꯔꯤ ꯂꯩꯕ꯭ꯔꯥ ꯍꯥꯏꯌꯣꯗꯤ ꯇꯧꯔꯛꯑꯣ ꯍꯥꯏꯌꯣ ꯍꯣꯏꯗꯤ ꯑꯗꯨꯃꯥꯏꯅ ꯇꯧꯔꯒ ꯂꯥꯛꯕꯅꯦ
ꯅꯣꯏꯗ ꯅꯉꯣꯟꯗ ꯇꯧꯔꯛꯂꯛꯄ ꯃꯤꯗ ꯑꯩꯉꯣꯟꯗꯁꯨ ꯇꯧꯔꯛꯑꯣ ꯅꯥꯏ ꯍꯥꯏ
ꯃꯤ ꯈꯔ ꯅꯥꯎꯅ ꯆꯪꯕ ꯃꯤꯁꯤꯡꯗꯨꯅꯦꯕ ꯑꯁꯤ ꯇꯧꯒꯗꯕ ꯑꯩꯈꯣꯏꯗꯤ ꯇꯥꯎꯕ ꯌꯥꯗꯦꯅ ꯑꯗꯨꯒꯤ
ꯎꯝ
ꯎꯝ
ꯃꯤꯅ ꯀꯨꯏꯅ ꯊꯝꯒꯅꯨ ꯍꯌꯦ ꯅꯣꯠꯀꯨꯝꯕꯗꯣ ꯄꯩꯁꯥ ꯁꯤꯒꯨꯝꯕꯗꯤ ꯑꯣꯗꯕ ꯎꯕ ꯑꯣꯏꯔ ꯃ ꯀꯅ ꯂꯧꯊꯣꯛꯑꯒ ꯊꯝꯃꯨꯒꯔꯤ
ꯀꯔꯤꯁ ꯇꯥꯎꯔ ꯑꯣꯏꯗ ꯑꯦꯟꯖꯤ ꯑꯣ ꯏꯅꯤ ꯍꯥꯏꯌꯣꯅ
ꯑꯥ
ꯅꯟꯔꯤ ꯍꯒꯅꯤ
ꯎꯝ
ꯑꯁꯤ ꯂꯣꯏꯔꯒ ꯃꯣꯏꯅ ꯎ ꯑꯅꯥꯎꯕꯁꯨ ꯄꯨꯔꯛꯀꯦ ꯍꯥꯏꯕꯅꯤ
ꯑꯣ
ꯊꯕꯥꯛ ꯇꯗꯕꯤ ꯇꯗꯕꯤꯔ ꯑꯩꯗꯤ ꯏ ꯑꯣꯏꯅ ꯄꯥꯝꯃꯈ꯭ꯔꯦꯗ
ꯑꯩꯅ ꯃꯤꯉꯣꯟꯗ ꯑꯩꯈꯣꯏ ꯅꯍꯥꯟ ꯔꯦꯁꯇꯨꯔꯦꯟ ꯆꯠꯂꯒ ꯁꯤ ꯐꯨꯗ ꯆꯥꯕꯒꯤ ꯌꯥꯝꯅ ꯄꯩꯁꯥ ꯇꯥꯡꯉꯦ ꯍꯥꯏꯕ ꯋꯥ ꯍꯥꯏꯕꯒꯤ ꯅꯦꯛꯁ ꯏꯌꯥꯔꯗꯣ ꯅꯪꯁꯨ ꯆꯪꯍꯜꯂꯒ ꯅꯪꯁꯨ ꯊꯣꯡꯕ ꯍꯩꯈ꯭ꯔꯕ ꯃꯥꯜꯂꯤꯦ ꯑꯗꯨꯅ ꯁꯨꯠ ꯂꯎꯅꯒꯤ ꯅꯨꯄꯥ ꯑꯗꯨꯒ ꯅꯄꯥꯅꯤꯁꯦ ꯗꯨꯀꯥꯟ ꯐꯥꯝꯂꯒꯦ ꯑꯩꯅ ꯍꯔꯤꯨꯁꯤꯔꯣ ꯅ ꯑꯃꯨꯛꯀ ꯊꯥꯎꯕ ꯃꯥꯁꯨ ꯌꯥꯗ꯭ꯔꯦ ꯊ ꯃꯀꯥ ꯊꯣꯛꯛꯂꯏ ꯃꯀꯥ ꯊꯣꯛꯂꯑ ꯀꯣꯁꯦ
ꯀꯅꯥ
ꯃꯃꯤ
ꯎꯝ
ꯑꯩꯅ ꯏꯁꯇꯥꯔꯇꯤꯡꯗꯣ ꯇꯨ ꯊꯥꯎꯖꯟ ꯐꯥꯏꯚ ꯍꯟꯗ꯭ꯔꯦꯗꯒꯤ ꯏꯁꯇꯥꯔꯇꯤꯡꯅꯤ ꯌꯥꯝ ꯇꯥꯟꯕꯅꯤ ꯍꯥꯏꯕꯒꯤ ꯁꯤꯠꯄꯗꯨ ꯂꯣꯏꯔꯕꯅꯦ ꯁꯤ ꯐꯣꯠꯇꯦ
ꯑꯁꯤ ꯑꯁꯤ ꯏꯝꯐꯥꯜꯗꯁꯨ ꯈꯔ ꯇꯥꯡꯉꯦ ꯍꯥꯏꯕꯅꯦ ꯑꯗꯨꯕꯨꯗꯤ ꯑꯦꯁ ꯑꯩꯈꯣꯏ ꯈꯨꯟꯗꯗꯤ ꯆꯥꯕ ꯐꯪꯗ꯭ꯔꯤ ꯍꯣꯏꯁꯨ
ꯎꯝ
ꯑꯩ ꯍꯧꯖꯤꯛ ꯂꯩꯐꯝꯒꯨꯝꯕꯗ ꯁ ꯃꯤ ꯀꯅꯥꯁꯨ ꯂꯩꯗꯦꯕ ꯑꯗꯨꯒꯤ ꯁꯤꯒꯨꯝꯕ ꯃꯐꯝꯗꯁꯨ ꯇꯥꯎꯗꯤ ꯁꯤꯠꯀꯗꯕꯅꯤ ꯑꯁ ꯄꯝꯗꯤ ꯄꯝ
ꯊꯣꯡꯕ ꯍꯥꯏꯗꯦ ꯅꯈꯣꯏꯗꯤ
ꯇꯥꯡ ꯇꯥꯡꯅꯦ ꯍ ꯌꯥꯝ ꯌꯥꯝ
ꯑꯁ ꯇꯥꯡꯕꯅꯦ ꯑꯗꯣ ꯍꯀ꯭ꯋꯥꯡꯗꯁꯨ ꯀꯦꯖꯤꯗ ꯂꯤꯁꯤꯡ ꯑꯣ ꯅꯠꯇꯦ ꯂꯤꯁꯤꯡ ꯅꯠꯇꯦ ꯁꯚꯦꯟ ꯍꯟꯗ꯭ꯔꯦꯠꯀꯨꯝꯕ ꯄꯤꯌꯦꯅ ꯀꯦꯖꯤꯗ ꯑꯗꯣ ꯄꯦꯖꯤꯗ ꯌꯥꯝꯗꯦꯕ ꯑꯩꯈꯣꯏ ꯅꯍꯥꯟ ꯍꯥꯐ ꯂꯕꯗꯣ ꯐꯣꯔꯔꯥ ꯐꯥꯏꯚꯔꯥ ꯈꯛꯇꯅꯦ ꯑꯗꯣ ꯊ꯭ꯔꯤ ꯍꯟꯗ꯭ꯔꯦꯗꯠꯇ ꯂꯧꯕ꯭ꯔꯥ ꯊ꯭ꯔꯤ ꯐꯤꯐꯇꯤꯗ ꯂꯧꯕ꯭ꯔꯥ ꯑꯗꯨꯃꯥꯏꯅ ꯇꯧꯅꯦ ꯍꯣꯏ
ꯀ꯭ꯋꯥꯡꯗꯤ ꯌꯥꯝ ꯆꯥꯈ꯭ꯔꯦꯗ ꯑꯩꯈꯣꯏ ꯍꯟꯗꯛꯁꯨ
ꯍꯀ꯭ꯋꯥꯡ ꯐꯥꯎ ꯇꯥꯡꯉꯦ ꯍꯥꯏꯕꯅꯤꯗ ꯁꯤꯐꯥꯎꯗꯤ ꯑꯗꯨꯝ ꯇꯥꯡꯈ꯭ꯔꯅꯤꯕ
ꯎꯝ
ꯆꯥꯅꯤꯡꯕꯅꯦ ꯑꯩꯈꯣꯏꯁꯨ
ꯀ꯭ꯔꯦꯞ ꯀꯨꯝꯕꯗꯣ ꯌꯥꯝ ꯇꯥꯡꯕꯅꯦ ꯋꯥꯟ ꯊꯥꯎꯖꯟ ꯐꯥꯏꯚ ꯍꯟꯗ꯭ꯔꯦꯠ ꯄꯤꯅꯦ ꯀꯦꯖꯤꯗ
ꯅꯣꯏ ꯇꯨ ꯊꯥꯎꯖꯟ ꯐꯥꯏꯚ ꯍꯟꯗ꯭ꯔꯦꯗꯀꯤ ꯆꯥꯕ ꯆꯠꯄꯗ ꯑꯗꯨꯝ ꯄꯦꯟꯕ꯭ꯔꯥ
ꯎꯝ ꯎꯝ ꯑꯂꯨꯒꯨꯝꯕ ꯍꯥꯞꯄꯗꯣ ꯑꯂꯨ ꯒꯨꯝꯕꯗꯤ ꯆꯥꯗ꯭ꯔꯦꯗꯈꯣꯏ ꯆꯥꯕ ꯉꯝꯗꯦ ꯑꯣꯛꯇꯣꯞꯄꯥꯥꯁꯨ ꯆꯥꯕ ꯉꯝꯗ꯭ꯔꯒ ꯈꯔ ꯍꯨꯟꯗꯣꯛꯑꯒ ꯍꯜꯂꯛ
ꯑꯣꯛꯇꯣ ꯄꯥꯁꯇꯤ ꯆꯥꯅꯤꯡꯗꯦꯗ ꯃꯁꯇ ꯎꯔꯒ ꯆꯥꯅꯤꯡꯕ ꯐꯥꯎꯗꯦ
ꯑꯅꯤꯒꯨꯝꯕ ꯑꯣꯛꯇꯣꯄꯥꯥꯁ ꯍꯥꯞꯄꯦ ꯑꯗꯨꯒ
ꯅꯍꯥꯟꯁꯦ ꯁꯤ ꯄꯥꯎ ꯊꯕꯥꯛ ꯇꯥꯎꯕ ꯃꯇꯝꯗ ꯃꯥ ꯗꯤꯂꯤꯚꯔꯤ ꯇꯧꯋꯦꯕ ꯑꯗꯨꯏꯗꯤ ꯑꯇꯣꯞꯄꯁꯤ ꯌꯥꯝ ꯌꯥꯝ ꯄꯨꯔꯛꯄꯅꯦ
ꯎꯝ
ꯑ ꯑꯩꯈꯣꯏꯅ ꯎꯝ ꯌꯨꯝ ꯄꯥꯟꯈ꯭ꯔꯦ ꯍꯥꯏ
ꯅꯣꯛꯅꯤꯡꯅ ꯍꯦꯟꯅ ꯁꯥꯛꯇꯅꯤ ꯃꯃꯤ ꯅꯪꯉꯣꯟꯗ ꯇꯦꯛ ꯁꯥꯔꯛꯄ꯭ꯔꯣ
ꯊꯥꯔꯛꯇꯦ
ꯊꯔꯦꯜ ꯇꯧꯔꯝꯅꯤ
ꯀꯔꯤꯇꯦꯛꯦꯛꯁ
ꯑꯩꯅ ꯅꯪꯅ ꯑꯩꯉꯣꯟꯗ ꯁꯨꯃꯥꯏꯅ ꯇꯧꯔꯛꯑꯦ ꯍꯥꯏꯕꯒꯤ ꯅꯪꯗꯣ ꯀꯌꯥꯃꯨꯛ ꯐꯪꯕ꯭ꯔꯥꯅ ꯍꯦꯅ
ꯌꯥꯝ ꯐꯥꯡꯕ ꯅꯠꯇꯦ ꯅꯨꯡꯁꯤꯔꯤ ꯊꯔꯛꯅꯦꯗ
ꯅꯪꯁꯨ ꯄꯩꯁꯥꯗꯔꯝꯗꯣꯏ ꯃꯥꯟꯗꯦ ꯍꯥꯏꯔꯒ ꯂꯩꯔꯝꯃꯔꯣꯏꯗꯣ ꯊꯥꯔ ꯑꯅ ꯍꯥꯏꯔ ꯃꯥꯁꯨ ꯂꯣꯛ ꯊꯣꯉꯒ ꯑꯁꯤ ꯌꯥꯝ ꯋꯥꯔꯦ
ꯅꯍꯥꯟꯗꯣ ꯑꯩ ꯑꯁꯤ ꯇꯤꯆꯔ ꯇ꯭ꯔꯦꯅꯤꯡ ꯌꯥꯎꯅꯤꯡꯉꯥꯏ ꯏꯃꯥꯟꯅꯕꯤ ꯏꯃꯥꯟꯅꯕꯤꯗ ꯂꯤꯁꯤꯡ ꯑꯅꯤ ꯍꯥꯟꯅ ꯂꯥꯎꯋꯦꯕ
ꯑ
ꯑꯗꯣ ꯑꯁꯤ ꯐꯪꯔꯒ ꯃꯥꯒꯤ ꯄꯩꯁꯥꯗꯣ ꯂꯣꯏ ꯄꯤꯊꯣꯛꯈ꯭ꯔꯅꯤ ꯀꯨꯏ ꯃꯥꯒꯤ ꯀꯔꯤꯒꯤꯔꯥ ꯁꯤꯌꯥꯟꯗꯣ ꯀꯨꯏꯅ ꯊꯝꯅꯤꯡꯗ ꯃꯤꯒꯤ ꯄꯥꯎꯥꯎ ꯄꯔꯒ
ꯎꯝ
ꯃꯤꯗꯨꯗꯤ ꯍꯩꯗꯣꯛꯇꯕꯅꯤꯗ ꯁꯤꯒꯨꯝꯕꯁꯦ ꯑꯩ ꯃꯤꯒꯤ ꯑꯦꯛꯖꯥꯝ ꯊꯥꯕ ꯆꯠꯂꯦ ꯑꯗꯨꯣ ꯃꯣꯏꯗꯣ ꯊ꯭ꯔꯤ ꯊꯥꯎꯖꯟ ꯐꯥꯏꯚ ꯍꯟꯗ꯭ꯔꯦꯗ ꯄꯤꯅꯤꯡꯉꯥꯏ ꯂꯩꯑꯦ ꯑꯗꯣ ꯈꯔ ꯄꯦꯟꯗꯤꯡ ꯂꯩ ꯑꯗꯣ ꯂꯣꯏ ꯄꯤꯊꯣꯛꯈ꯭ꯔꯒꯦ ꯁꯌꯥꯝꯅꯗ ꯇ
ꯑꯩ ꯃꯣꯏ ꯄꯩꯁꯥ ꯄꯤꯗ꯭ꯔꯤꯕ꯭ꯔꯣ
ꯄꯤꯗ꯭ꯔꯤꯌꯦ ꯉꯥꯏꯍꯥꯛ ꯉꯥꯏꯌꯣ ꯍꯥꯏꯕꯒꯤ ꯑꯩꯈꯣꯏ ꯁꯟꯗꯦꯗ ꯀ꯭ꯂꯥꯁ ꯑꯃꯐꯥꯎ ꯆꯠꯀꯅꯦ ꯇꯨ ꯊꯥꯎꯖꯟ ꯁꯚꯦꯟ ꯍꯟꯗ꯭ꯔꯦꯗ ꯄꯤꯅꯤꯡꯉꯥꯏ ꯂꯩꯑꯦꯕ ꯅꯍꯥꯟꯗꯣ ꯊ꯭ꯔꯤ ꯊꯥꯎꯖꯟ ꯍꯥꯟꯅ
ꯑꯄꯣ ꯍꯣꯏꯅꯗꯤ ꯀꯔꯤꯁꯨ ꯄꯤꯗ꯭ꯔꯦꯗꯣ
ꯄꯤꯗꯦꯗ ꯅꯍꯥꯟ ꯁꯤꯁꯤ ꯄꯨꯨꯅ ꯈꯔ ꯊꯥꯔꯛꯑꯦ ꯑꯦꯛꯁꯇ꯭ꯔꯥ ꯊꯥꯔꯛꯄꯒꯤ ꯂꯩꯕꯅꯦ ꯗꯥ ꯑꯗꯨꯗꯤ
ꯎꯝ ꯑꯩꯉꯣꯟꯗꯗꯤ ꯁꯤꯀꯤ ꯃꯥ ꯄꯣꯊꯥꯔꯛꯇ꯭ꯔꯦꯗ ꯇꯤꯁꯃꯥꯟꯒꯦ
ꯄꯩꯁꯥ ꯑꯃꯁꯨ ꯄꯤꯗ꯭ꯔꯦꯗ ꯃꯣꯏ ꯑꯅꯤꯗꯤ ꯑꯩ ꯊꯕꯥꯛ ꯊꯕꯥꯛ ꯇꯥꯎ ꯥꯁꯤ ꯔꯥꯅ ꯍꯟꯕꯅꯦ ꯑꯗꯨꯒꯤ ꯑꯁꯤ ꯀꯥꯡꯕꯗꯒꯤ ꯑꯃꯨꯛ ꯁꯤꯒ ꯀ
ꯇꯥꯏꯁꯨꯨꯁꯤꯗ ꯈꯔ ꯇꯥꯎꯗ꯭ꯔꯗꯤ ꯌꯥꯔꯒ ꯖꯨꯂꯥꯏꯗ ꯀ꯭ꯅꯤꯀꯦꯜ ꯄꯣꯁꯗꯤ ꯌꯥꯝ ꯋꯥꯕꯥꯎꯔ ꯭ꯔꯦꯛꯦꯛꯐꯥꯁ ꯐꯖꯥꯅ ꯆꯗ꯭ꯔꯦ
ꯑꯩ ꯃꯤꯁꯤꯗꯒꯤ ꯄꯩꯁꯥ ꯂꯧꯥꯎꯗ꯭ꯔꯗꯤ ꯈꯔꯗꯤ ꯂꯩꯗꯤ ꯂꯥꯏ ꯅꯦꯕ ꯑꯩ ꯑꯩꯉꯣꯟꯗ ꯑꯗꯨ ꯑꯣꯏꯔꯁꯨ ꯃꯤꯉꯣꯟꯗꯒꯤ ꯍꯥꯟꯅ ꯂꯧꯕꯒꯤ ꯍꯥꯟꯅ ꯄꯤꯊꯣꯛꯈ꯭ꯔꯦ ꯇꯧꯕꯅꯦ ꯃꯣꯏꯗꯣ ꯑꯣꯛꯇꯣꯕꯔ ꯅꯣꯕꯦꯝꯕꯔ ꯗꯨꯕꯥꯏꯗꯅ ꯑꯃꯨꯛ ꯄꯤꯌꯣ ꯍꯥꯏꯕꯅꯤ ꯑꯗꯨ ꯑꯣꯏꯁꯨ
ꯑꯣ ꯑꯩꯁꯨ ꯅꯨꯄꯥ ꯃꯥ ꯇꯥꯡꯈꯨꯜ ꯅꯨꯄꯥ ꯑꯩꯉꯣꯟꯗ ꯋꯥꯟ ꯊꯥꯎꯖꯟ ꯂꯩꯔꯦ ꯋꯥꯏꯔꯒ ꯏꯁꯀꯣꯂꯔꯁꯤꯞ ꯐꯥꯡꯕ ꯃꯇꯝꯗ ꯄꯤꯒꯦꯅ
ꯎꯝ
ꯑꯁꯤꯒꯤ ꯇꯥꯎꯔꯒ ꯐꯪꯂꯪꯂꯗꯤ ꯑꯩꯁꯨ ꯄꯤꯊꯣꯛꯈ꯭ꯔꯅꯤꯃꯨꯛ
ꯇꯥꯞꯅ ꯄꯤꯌꯣ ꯍꯥꯏꯕꯅꯦ ꯑꯗꯨ ꯑꯣꯏꯔꯁꯨ ꯑ ꯅ ꯊꯨꯅ ꯄꯤꯕꯒꯤꯅꯤꯅ ꯋꯥꯈꯥꯎ ꯋꯥꯕꯒꯤ ꯀꯨꯏꯅ ꯊꯝꯅꯤꯡꯗꯦ ꯁꯤꯒꯨꯝꯕ
ꯎꯝ
ꯃꯨ ꯀꯣꯜ ꯇꯔꯥꯑꯣ
ꯉꯥꯏꯑꯣ